ꯍꯜꯂꯣ
ꯑꯣ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯅꯨꯡꯉꯥꯏꯔꯤ ꯍꯥꯏꯕ ꯇꯥꯔꯦ ꯍꯣꯏ
ꯑꯣ ꯀꯔꯤ ꯃꯊꯦꯜ ꯆꯥꯕ꯭ꯔꯣ
ꯈꯣꯏ ꯉꯁꯤ ꯍꯪꯒꯥꯝ ꯆꯥꯏ
ꯍꯥꯎꯋꯤꯍꯦ ꯍꯪꯒꯥꯝꯗꯤ
ꯑꯩꯁ ꯆꯥꯃꯟꯕꯗꯨꯗ ꯆꯥꯅꯤꯡꯗ꯭ꯔꯦ
ꯁꯥ ꯍꯥꯞꯇꯕ꯭ꯔꯣ ꯑꯩꯈꯣꯏ ꯑꯩꯈꯣꯏꯅ ꯍꯦꯟꯅ ꯍꯥꯎꯇꯦ ꯗꯥꯜꯒꯤ ꯆꯝꯐꯨꯠꯅꯦ ꯆꯝꯐꯨꯠ
ꯑꯩꯁ ꯗꯥꯜꯗꯤ ꯀꯩꯅꯣꯅꯤꯍꯦ
ꯍꯛꯆꯥꯡ ꯐꯕꯅꯦ ꯍꯥꯏꯕꯗꯣ
ꯑꯆꯧ ꯑꯁꯥꯡꯁꯤꯡꯅ ꯆꯥꯕ ꯄꯣꯠꯅꯤꯅꯦ
ꯁꯦꯡꯕ ꯑꯆꯧ ꯑꯁꯥꯡꯅ ꯆꯥ ꯥꯕ꯭ꯔꯥ ꯂꯩꯇꯕꯅ ꯆꯥꯕ꯭ꯔꯥ ꯈꯪꯗꯦ ꯑꯩꯈꯣꯏꯗꯤ ꯂꯩꯇꯕꯒꯤ ꯆꯥꯔꯤꯅꯤ
ꯌꯦꯉꯣ ꯄ꯭ꯔꯥꯏꯝ ꯃꯤꯅꯤꯁꯇꯔ ꯅꯔꯦꯟꯗ꯭ꯔ ꯃꯣꯗꯤ ꯆꯥꯔꯝꯒꯅꯤꯅꯦ
ꯈꯪꯗꯦ ꯀꯗꯧꯔꯤꯅꯣ
ꯑꯗꯨꯝ ꯐꯂ ꯂꯩꯗ ꯍꯧꯖꯤꯛꯇꯤ
ꯁꯗꯕ꯭ꯔꯣ
ꯁꯥꯗꯦ ꯑꯩꯈꯣꯏꯗꯤ ꯅꯣ ꯅꯣꯡ ꯆꯨꯒꯦ ꯇꯧꯋꯦꯅꯦ ꯍꯧꯖꯤꯛ
ꯑꯣ ꯌꯥꯝ ꯅꯨꯡꯉꯥꯏꯌꯦꯅꯦ ꯑꯗꯨꯗꯤ
ꯁꯕ꯭ꯔꯥ ꯅꯣꯏꯗꯤ
ꯎꯝ ꯍꯧꯖꯤꯛꯇꯤ ꯌꯥꯝꯅꯗꯤ ꯁꯥꯗꯦ ꯃꯄꯥꯟꯗꯗꯤ ꯅꯨꯡꯁꯥ ꯌꯥꯝ ꯀꯜꯂꯦ ꯅꯨꯡꯗꯥꯡꯗꯅ ꯁꯥꯕ ꯑꯗꯨꯝ ꯅꯤꯡꯊꯤꯜꯗꯗꯤ ꯑꯗꯨꯝ ꯂꯩꯕ ꯅꯨꯡꯉꯥꯏꯌꯦꯗ
ꯑꯣ ꯉꯁꯥꯏꯗ ꯊꯕꯛ ꯆꯠꯄ꯭ꯔꯥ
ꯎꯝ ꯑꯩꯔꯣ
ꯑꯧ
ꯑꯩ ꯐꯤꯒꯨꯝꯕ ꯁꯨꯕꯀꯣ
ꯑꯣ
ꯑꯗꯨ ꯐꯤ ꯑꯩꯅꯥ ꯊꯦꯡꯅꯥ ꯍꯧꯒꯠꯄꯒꯤ ꯐꯤꯔꯣꯜ ꯒꯨꯝꯕꯗꯣ
ꯑꯥ
ꯁꯨꯔꯒ ꯀꯪꯕ ꯈꯣꯠꯄ ꯇꯧꯕ ꯀꯥꯟꯗ ꯃꯇꯝꯁꯦ ꯑꯗꯨꯝ ꯂꯣꯏꯈꯤꯑꯕ
ꯉꯔꯥꯡ ꯕꯣꯟ ꯌꯦꯡꯕꯒꯤ ꯑꯣꯏꯔꯝꯅꯤꯅꯦ
ꯕꯣꯜ ꯌꯦꯡꯗꯦꯗ ꯑꯩ ꯕꯣꯜ ꯌꯦꯡꯕ ꯍꯩꯇꯦꯗ ꯄꯥꯛ ꯍꯩꯕ ꯌꯥꯝ ꯍꯩꯕ ꯑꯣꯏꯗꯦꯗ
ꯑꯣ ꯍꯣ
ꯌꯦꯡꯉꯥ ꯁꯨ
ꯌꯨꯝ ꯄꯥꯜꯂꯕꯣ
ꯄꯥꯥꯟꯗ꯭ꯔꯤꯗ ꯀꯥꯏꯗꯩꯩꯅꯣ ꯅꯪꯗꯤ ꯄꯥꯜꯂꯕ꯭ꯔꯣ
ꯄꯥꯟꯒꯦ ꯇꯧꯔꯦ ꯍꯥꯏꯕꯗꯣ
ꯍꯣꯏ ꯄꯥꯟꯒꯦ ꯄꯥꯟꯒꯦ ꯇꯧꯔꯒ ꯂꯩꯌꯦ ꯍꯥꯏꯕꯗꯨꯅꯤ
ꯑꯣ
ꯄꯥꯟꯗꯤ ꯄꯥꯟꯗꯦꯀꯣ ꯑꯗꯨ ꯄꯥꯟꯒꯦ ꯄꯥꯟꯒꯦ ꯍꯥꯏꯅ ꯇꯧꯔ ꯂꯩꯔꯦ
ꯎꯝ ꯑꯗꯨꯅ ꯅꯨꯡꯉꯥꯏꯔꯤꯅꯤꯅꯦ
ꯍꯣꯏ ꯈꯪꯗꯦ
ꯉꯟꯃꯜꯂꯁꯨ ꯍꯣꯏ ꯐꯠꯇꯕꯅꯤꯗ
ꯅꯣꯏꯗꯤ ꯄꯥꯜꯂꯕ꯭ꯔꯣ
ꯑꯁ ꯑꯩꯁꯨ ꯄꯥꯟꯒꯦ ꯄꯥꯟꯒꯦ ꯇꯧꯔꯤꯅꯦ ꯄꯥꯜ ꯄꯥꯜꯂꯁꯤꯔꯅꯁꯨ
ꯈꯜꯂꯦ ꯍꯥꯏꯕꯗꯣ
ꯑꯝ
ꯂꯩꯕꯨ ꯂꯩꯔꯗꯤ ꯄꯥꯟꯊꯣꯛꯑꯣꯗ ꯀꯔꯤ ꯇꯧꯅꯤꯉꯥꯏꯔ
ꯂꯩꯁꯨ ꯂꯩꯇ꯭ꯔꯤ ꯈꯔ ꯋꯥꯠꯂꯤꯗ
ꯑꯝ ꯅꯪꯁꯨ ꯂꯥꯏꯔꯤꯛ ꯇꯝꯕ ꯂꯣꯏꯗ꯭ꯔꯤꯕꯣ
ꯑꯩꯗꯤ ꯂꯣꯏꯔꯦ
ꯑꯣ
ꯌꯨꯝꯗ ꯂꯩꯔꯦ ꯌꯨꯝ ꯁꯪꯉ ꯂꯩꯔꯦ
ꯌꯨꯝ ꯁꯪꯕꯁꯨ ꯌꯥꯝ ꯐꯕꯅꯦ ꯀꯔꯤ
ꯃꯤ ꯂꯩꯇꯕꯅꯤꯅ
ꯑꯝ ꯌꯨꯝ ꯁꯪꯕꯤꯔꯤꯗꯣ ꯌꯥꯝ ꯐꯔꯕꯅꯦ
ꯅꯪꯁꯨ ꯌꯨꯝꯗ ꯂꯩꯔꯝꯅꯤꯍꯦ
ꯑꯩ ꯌꯨꯝꯗ ꯂꯩꯇꯦ
ꯑꯣ
ꯅꯨꯄꯥ ꯍꯧꯖꯤꯛꯀꯥꯟꯗꯤ ꯅꯨꯄꯥꯅ ꯌꯨꯝ ꯁꯪꯕꯅꯦ ꯅꯨꯄꯤꯅ ꯊꯣꯛꯄꯅꯦ
ꯈꯪꯗꯦ ꯑꯗꯨ ꯑꯣꯏꯖꯠꯂ ꯑꯝ ꯃꯇꯝꯁꯤꯁꯨ ꯈꯔ ꯑꯝ ꯆꯠꯅꯕꯤꯅꯤꯅꯦ
ꯍꯣꯏ ꯆꯠꯅꯕꯤ ꯍꯥꯏꯁꯤꯔꯥ ꯀꯔꯤ ꯍꯥꯏꯁꯤꯔꯥ ꯌꯨꯝꯗ ꯂꯩꯕ ꯝꫭꯏ ꯅꯣꯡ ꯆꯨꯨꯔꯦ ꯍꯥꯏꯕ꯭ꯔꯣ
ꯍꯧꯖꯤꯛꯄꯨꯗꯤ ꯁꯨꯗ꯭ꯔꯤꯗ ꯁꯨꯒꯦ ꯇꯧꯔꯤꯑꯦ ꯃꯪꯉ ꯂꯩꯑꯦ
ꯎꯝ ꯅꯣꯡ ꯆꯨꯕꯁꯨ ꯑꯗꯨꯝ ꯅꯨꯡꯗꯤ ꯅꯨꯡꯉꯥꯏꯌꯦ ꯑꯩꯒꯤꯗꯤ
ꯑꯩꯁ ꯀꯔꯤꯒꯤ ꯅꯨꯡꯉꯥꯏꯕ
ꯅꯣꯡꯆꯨꯨꯔꯦꯠ ꯀꯩ ꯇꯧꯕ꯭ꯔꯣ
ꯑꯒꫭꯏ ꯆꯤꯡ ꯆꯤꯡꯗꯗꯤ ꯀꯩ ꯂꯩꯈꯣꯝꯅ ꯆꯠꯊꯣꯛ ꯆꯠꯁꯤꯟ ꯐꯥꯎ ꯇꯧꯕ ꯌꯥꯔꯣꯏꯅꯦ
ꯅꯣꯡ ꯆꯨꯔꯗꯤ ꯇꯨꯝꯕꯁꯨ ꯅꯨꯡꯉꯥꯏ ꯆꯥꯕꯁꯨ ꯅꯨꯡꯉꯥꯏ
ꯍꯣꯏ ꯅꯣꯏꯗꯗꯤ ꯈꯔ ꯅꯨꯡꯉꯥꯏꯔꯝꯅꯤꯅꯦ
ꯅꯠꯇꯦ ꯑꯗꯨꯗ ꯑꯩꯈꯣꯏ ꯌꯨꯝꯗ ꯂꯩꯔꯁꯨ ꯅꯨꯡꯉꯥꯏꯌꯦꯗ ꯑꯗꯨꯝ
ꯍꯣꯏ ꯑꯗꯨꯕꯨꯗꯤ ꯑꯗꯨꯒꯤ ꯋꯥꯕꯨꯗꯤ ꯅꯨꯡꯉꯥꯏꯌꯦ ꯇꯨꯝꯕ ꯂꯩꯕꯕꯨꯗꯤ ꯅꯨꯡꯉꯥꯏꯌꯦ ꯏꯪ ꯈꯔ ꯏꯪꯉꯤꯗꯅ
ꯎꯝ
ꯑꯩꯁ ꯑꯩꯒꫭꯏ ꯆꯤꯡꯗꯗꯤ ꯂꯣꯏꯔꯦ ꯒꯥꯔꯤ ꯆꯠꯄ ꯂꯝꯕꯤ ꯐꯅ ꯂꯦꯟꯁ꯭ꯂꯥꯏꯠ ꯇꯧꯕꯒꯤꯀꫭ ꯂꫭꯏꯗ ꯄꯜꯂꯒ
ꯈꯪꯗ꯭ꯔꯦꯗ ꯍꯧꯖꯤꯛꯀꯥꯟꯁꯦ ꯑꯁ ꯅꯣꯡ ꯀꯨꯨꯝꯕ ꯌꯥꯝꯅ ꯆꯨ ꯃꯐꯝ ꯃꯐꯝꯗ ꯌꯥꯝꯅ ꯆꯨꯔ ꯂꯩꯌꯦ
ꯎꯝ ꯅꯣꯡꯁꯤꯁꯨ ꯇꯥꯗ꯭ꯔꯗꯤ ꯁꯥꯃꯟꯗꯅ ꯂꯩꯕ ꯉꯝꯗꯦ
ꯍꯣꯏ ꯑꯁ ꯈꯪ
ꯌꯥꯠꯇꯕ ꯂꯩꯕ
ꯃꯤꯑꯣꯏꯕꯁꯦ ꯄꯦꯟꯕ ꯅꯥꯏꯗꯦ ꯍꯥꯏꯕꯗꯨꯅꯤꯗ
ꯎꯝ
ꯄꯦꯟꯕ ꯅꯥꯏꯗꯕꯅꯤꯅ ꯍꯦꯛꯇ ꯀꯣ
ꯎꯝ ꯑꯗꯨꯅꯦ ꯁꯥꯁꯨ ꯁꯥꯏꯌꯦꯅꯦ
ꯁꯦꯡꯕ ꯁꯥꯔꯁꯨ ꯀꯝꯄ꯭ꯂꯦꯟ ꯇꯧꯕ
ꯎꯝ ꯇꯥꯃꯜꯂꯁꯨ ꯅꯣꯡ ꯇꯃꯜꯂꯁꯨ ꯑꯁ ꯍꯦꯜꯂꯦꯗꯥꯏ ꯍꯧꯔꯅꯤ
ꯍꯣꯏ
ꯑꯗꯨ ꯑꯣꯏꯁꯨ ꯅꯨꯄꯤ ꯅꯨꯄꯤꯁꯤꯡꯅ ꯍꯦꯜꯂꯦ ꯍꯥꯏꯅꯦ
ꯇꯧꯕ꯭ꯔꯣ ꯍꯥꯏꯗꯤ ꯅꯨꯄꯤꯗꯤ ꯊꯕꯛ ꯌꯥꯝꯃꯦꯅ ꯅꯨꯄꯥꯕꯨꯗꯤ ꯀꯔꯤ ꯊꯕꯛ ꯇꯧꯕ꯭ꯔꯥ ꯇꯨꯝꯃ ꯆꯥꯔ ꯃꯔꯛꯇ ꯈꯛ ꯊꯕꯛ ꯅꯣꯏꯅ ꯅꯣꯏꯒꯤꯅ ꯀꯔꯤ ꯍꯥꯏ ꯅꯨꯄꯥꯒꯤꯅ ꯊꯕꯛ ꯑꯀꯟꯕ ꯁꯨꯕꯀꯣ
ꯑꯩꯈꯣꯏꯒꯤꯅ ꯃꯆꯥ ꯃꯆꯥ ꯑꯣꯏꯔꯁꯨ ꯌꯥꯝꯃꯤꯅ ꯅꯣꯡ ꯆꯨꯔꯁꯨ ꯐꯤꯔꯣꯜꯗꯣ ꯀꯩꯅꯣ ꯇꯧꯗ꯭ꯔꯗꯤ ꯌꯥꯗꯕ ꯀꯣ
ꯎꯝ
ꯑꯗꯨ ꯒꯤꯅꯤꯗ
ꯈꯪꯗꯦꯗ ꯊꯕꯛ ꯌꯥꯝꯕꯒꯤꯔ ꯌꯥꯝꯗꯕꯒꯤꯔ ꯈꯔ ꯀꯝꯄ꯭ꯂꯦꯟꯗꯤ ꯈꯔ ꯌꯥꯝꯃꯦ ꯍꯥꯏ
ꯊꯕꯛ ꯌꯥꯝꯕꯒꯤꯅꯤꯅꯦꯍꯦ ꯋꯥ ꯌꯥꯝꯃꯤꯁꯦ
ꯑꯣ
ꯅꯠꯇ꯭ꯔꯥ
ꯆꯃꯦ ꯆꯃꯦ ꯊꯕꯛꯄꯨꯗꯤ ꯃꯆꯦꯠ ꯃꯆꯦꯠ ꯒꯤ ꯊꯕꯛ ꯇꯧꯋꯤꯗꯅ
ꯌꯦꯡꯉꯣꯏꯅꯦ ꯅꯣꯏ ꯅꯨꯄꯥꯁꯤꯡꯗꯤ ꯍꯧꯒꯠꯂꯅꯤ ꯆꯥꯛꯇꯣ ꯆꯥꯔꯅꯤ ꯅꯣꯡ ꯆꯨꯔꯗꯤ ꯊꯕꯛ ꯇꯧꯗ꯭ꯔꯦꯅ
ꯍꯦ ꯑꯗꯨꯗꯤ ꯍꯥꯏꯅꯨꯍꯦ
ꯑꯩꯁꯨ ꯃꯔꯛ ꯃꯔꯛꯇ ꯑꯩꯁꯨ ꯃꯔꯛ ꯃꯔꯛꯇ ꯆꯥꯛꯇꯤ ꯊꯣꯡꯉꯕꯅꯤꯍꯦ
ꯏꯁꯁ ꯈꯪꯗ꯭ꯔꯦꯗ ꯊꯣꯡꯂꯝꯒꯦꯔ ꯑꯩ ꯅꯨꯄꯥꯅ ꯅꯣꯡ ꯆꯨꯔ ꯆꯥꯛ ꯊꯣꯡꯕ ꯆꯥꯗꯔꯤꯗ
ꯍꯧꯖꯤꯛ ꯍꯧꯖꯤꯛꯁꯨ ꯑꯗꯨꯝ ꯊꯣꯡꯉꯤꯅꯤ ꯑꯩꯅ
ꯀꯔꯤ ꯏꯟꯁꯥꯡ ꯊꯣꯡꯗꯣꯏꯅꯣ
ꯌꯦꯟꯁꯥꯡꯁꯦ ꯈꯪꯗ꯭ꯔꯦꯅꯤ ꯀꯔꯤ ꯊꯣꯡꯁꯤꯔꯥ
ꯅꯨꯄꯥꯅꯤꯅꯦ ꯀꯔꯤꯔꯣ ꯀꯩꯅꯣꯝꯃ ꯍꯥꯜꯂꯣ ꯊꯣꯡꯉꯣꯅꯦ
ꯍꯥꯠꯀꯗꯕ ꯄꯣꯠꯇꯨ ꯂꯩꯇꯦ
ꯌꯦꯟꯂꯥ ꯁꯟꯁꯥꯔꯥ ꯑꯣꯛꯁꯥꯔꯥ ꯊꯣꯡꯉꯣ
ꯍꯥꯠꯁꯦ ꯍꯥꯏꯗꯤ ꯃꯅꯤꯡꯗ ꯂꯩꯕ ꯏꯁꯀ꯭ꯋꯥꯁꯇꯣ
ꯍ ꯏꯁꯀ꯭ꯋꯥꯁꯇ ꯍꯣ
ꯍꯥꯠꯇꯣꯛꯑꯒ ꯊꯣꯡꯕ ꯇꯥꯔꯦ ꯉꯖꯤ
ꯑꯗꯨꯁꯨꯍ ꯑꯩꯗꯤꯀꯣ ꯑꯗꯨ ꯆꯝꯐꯨꯠ ꯇꯧꯕꯁꯨ ꯌꯥꯝ ꯍꯥꯎꯋꯦ
ꯑ ꯆꯝꯐꯨꯠ ꯇꯧꯔꯒ ꯃꯥꯒꯤ ꯀꯩꯅꯣ ꯄꯣꯠ ꯑꯃ ꯂꯩꯗꯗꯤ ꯅꯨꯡꯉꯥꯏꯇꯦꯗꯅ
ꯃꯥꯒꯤ ꯀꯩꯅꯣꯗꯣ ꯀꯩꯅꯣ ꯇꯧꯔꯣꯅꯦ ꯑꯗꯨꯗꯤ ꯀꯩꯅꯣ ꯑ
ꯂꯧꯈꯠꯄ ꯌꯥꯗꯦ ꯐꯖꯅ ꯂꯩꯁꯦ ꯋꯦꯜꯀꯝ ꯇꯧꯗꯦꯕ
ꯀꯩꯅꯣ ꯇꯧꯑꯣ ꯑꯂꯨꯔ ꯉꯧꯅ
ꯎꯝ ꯑꯂꯨ ꯆꯃꯥꯟꯕꯒꯤ ꯈꯪꯗꯦ ꯊꯣꯛ ꯊꯣꯛꯄ ꯇꯧꯔꯅꯤ ꯍꯣꯔꯦꯟ
ꯋꯥꯏꯅꯦ ꯆꯥꯛ ꯊꯣꯡꯕꯁꯨ ꯃꯊꯥꯗꯤ ꯁꯥꯕꯅꯦꯍꯦ ꯈꯟꯕꯗ
ꯎꯝ
ꯆꯥꯛ ꯌꯦꯟꯁꯥꯡ ꯊꯣꯡꯅꯤꯉꯥꯏ ꯈꯟꯕꯗ ꯋꯥꯈꯜ ꯋꯥꯕꯅꯦ
ꯎꯝ ꯂꯧ ꯂꯧꯗꯨꯁꯨ ꯆꯠꯂꯒ ꯏꯟꯁꯥꯡ ꯅꯥꯄꯤ ꯍꯦꯛꯒꯗꯕꯁꯨ ꯅꯣꯡ ꯇꯥꯕꯒꯤ ꯊꯣꯛꯄ ꯌꯥꯗ꯭ꯔꯦ
ꯍꯣꯏ ꯑꯗꯨ ꯑꯁ ꯆꯨꯝꯃꯦ ꯕꯤꯟ ꯀꯩꯅꯣ ꯑꯗꯨ ꯌꯦꯟꯗꯦꯝꯒ ꯆꯥꯗ꯭ꯔꯣ ꯌꯦꯟꯗꯦꯝꯁꯨ ꯍꯥꯎꯕꯅꯤꯅꯦ ꯑꯗꯨꯝ
ꯏꯟꯗꯔꯤ ꯏꯟꯗꯦꯝ ꯆꯥꯕ ꯍꯧꯔꯦ
ꯎꯝ ꯑꯗꯨ ꯆꯝꯅ ꯊꯣꯡꯒ ꯑꯩꯗꯤꯀꯣ ꯃꯣꯔꯣꯛ ꯍꯥꯞꯇꯕꯤꯗꯀꯣ
ꯎꯝ
ꯌꯦꯟꯗꯦꯝꯗꯣ ꯊꯣꯡ ꯑꯗꯨꯝ ꯎꯝ ꯏꯁꯤꯡ ꯐꯨꯜꯂ ꯄꯤꯌꯥꯁꯇꯣ ꯐꯨꯜꯂꯅꯤꯅ
ꯎꯝ
ꯑꯗꯣ ꯈꯔ ꯍꯥꯞꯄꯒ ꯈꯔ ꯗ ꯏꯁꯤꯡ ꯁꯧꯔꯦ ꯍꯥꯏꯕ ꯀꯥꯟꯗ ꯌꯦꯟꯗꯦꯝꯗꯣ ꯃꯆꯥ ꯑꯣꯏꯒꯗꯕ ꯆꯥꯎꯕ ꯅꯠꯇꯕꯀꯣ
ꯎꯝ
ꯃꯆꯥ ꯑꯣꯏꯔ ꯑꯖꯤꯅꯝꯗꯣ ꯈꯔ ꯍꯥꯞꯄꯒ ꯊꯣꯡꯕ ꯆꯅꯝ ꯆꯅꯝꯗꯤ ꯌꯥꯝꯅ ꯍꯥꯞꯀꯗꯕꯀꯣ ꯉꯥꯔꯤꯗꯤ ꯍꯥꯞꯇꯕꯤ ꯑꯗꯨꯃꯥꯏ ꯍꯥꯞꯄꯗꯤ ꯍꯥꯎꯕꯅꯦ ꯊꯣꯡꯉꯣ
ꯑꯩꯁꯨ ꯇ꯭ꯔꯥꯏ ꯇꯧꯒꯦ ꯑꯗꯨꯗꯤ
ꯀꯩꯅꯣꯗꯤ ꯍꯥꯞꯀꯨꯅꯨꯀꯣ ꯉꯥꯔꯤ ꯍꯥꯞꯄꯗꯤ ꯍꯥꯎꯗꯕꯅꯦ ꯍꯥꯏꯗꯤ ꯄꯥꯛꯇꯦꯕ ꯃꯁꯥꯗꯀꯣ ꯆꯥꯎ ꯑꯩꯅ ꯆꯝꯅ ꯆꯥꯅꯤꯡꯕꯒꯤꯔꯗꯤ ꯈꯪꯗꯦ ꯅꯣꯏ ꯑꯗꯨꯝ ꯅꯣꯏꯒꯤ ꯐꯦꯃꯤꯂꯤꯁꯨ ꯆꯝꯅ ꯆꯥꯅꯤꯡꯗꯤ ꯑꯗꯨꯝ ꯆꯥꯕ ꯌꯥꯏ ꯑꯗꯨ ꯆꯅꯝ ꯆꯅꯝꯒ ꯄꯤꯌꯥꯁꯇꯨꯅ ꯑꯥ ꯃꯍꯥꯎ ꯑꯣꯏꯍꯟꯗꯣꯏꯅꯦꯕ
ꯎꯝ ꯎꯝ
ꯑꯗꯨ ꯍꯥꯎꯕꯅꯦ
ꯂꯣꯛꯇꯒꯤ ꯐꯪꯕ ꯉꯥ ꯑꯀꯪꯕꯒꯨꯝꯕꯗꯤ ꯍꯥꯞꯄ ꯌꯥꯗ꯭ꯔꯣ
ꯍꯥꯞꯄ ꯌꯥꯏ ꯑꯗꯨꯁꯨ ꯍꯥꯎꯕꯗꯨꯗꯤ
ꯑꯗꯣ ꯍꯥꯞꯕꯗꯤ ꯌꯦꯟꯗꯦꯝ ꯆꯥꯗꯕꯤꯗ ꯑꯗꯨ ꯈꯛꯇ ꯆꯥꯒꯅꯦꯕ ꯑꯩꯗꯤ
ꯑꯗꯣ ꯌꯦ ꯑꯗꯣ ꯂꯣꯛꯇ ꯐꯪꯕ ꯉꯥ ꯃꯆꯥ ꯃꯆꯥꯗꯣ ꯍꯥꯞꯄꯣꯅ
ꯑꯥ ꯑꯗꯨꯁꯨ ꯂꯣꯛ ꯏꯁꯤꯡ ꯆꯥꯎꯕꯒꯤ ꯉꯥ ꯐꯥꯕꯁꯨ ꯌꯥꯗ꯭ꯔꯦꯅꯦ ꯍꯧꯖꯤꯛ
ꯌꯥ ꯀꯩꯅꯣ ꯇꯧꯕꯗꯣ
ꯏꯟ ꯆꯤꯡꯕ ꯍꯥꯏꯕ꯭ꯔꯥ ꯀꯩꯅꯣꯝꯃ ꯇꯧꯕꯗꯣ ꯇꯧꯗꯕ꯭ꯔꯣ
ꯑꯣ ꯇꯧꯋꯦ
ꯑꯗꯨ ꯇꯧꯔ ꯐꯥꯕ ꯌꯥꯏꯅ
ꯍꯧꯖꯤꯛꯇꯤ ꯏꯁꯤꯡ ꯆꯥꯎꯏꯅ
ꯑꯩꯈꯣꯏꯔꯣꯝꯗꯤꯀꯣ ꯏꯁꯤꯡ ꯆꯥꯎꯕ ꯀꯥꯟꯗ ꯉꯥ ꯑꯗꯨꯝ ꯐꯥꯏꯌꯦ
ꯑꯂꯦ ꯆꯥꯎꯃꯜꯂꯗꯤ ꯌꯥꯗꯦ
ꯑꯣ ꯈꯪꯗꯦ ꯑꯗꯨꯗꯤ ꯑꯩꯈꯣꯏꯗꯤ ꯑꯗꯨꯝ ꯐꯥꯕꯀꯣ
ꯆꯥꯃꯜꯂꯗꯤ ꯉꯥ ꯐꯥꯕꯒꯤ ꯖꯒꯥꯗꯣ ꯂꯩꯇꯦꯕ
ꯑꯣ
ꯃꯔꯛ ꯃꯔꯛꯇ ꯂꯣꯛ ꯃꯆꯥ ꯃꯆꯥꯗ ꯁꯝꯅꯕ ꯃꯐꯝꯒꯨꯝꯕꯗꯗꯤ ꯐꯥꯕ ꯌꯥꯏꯌꯦ
ꯑꯣ
ꯑꯗꯨ ꯅꯠꯇ꯭ꯔꯗꯤ ꯌꯥꯗꯦꯕ
ꯑꯣ ꯃꯤꯅ ꯑꯗꯨꯝ ꯐꯥꯔꯒ ꯆꯥꯕꯗꯨꯗ ꯍꯩꯗꯤ ꯆꯠꯄ ꯍꯩꯇꯦꯗ ꯍꯩꯇꯦꯗ ꯀꯔꯥꯏꯗꯒꯤ
ꯅꯣꯡꯃ ꯆꯠꯁꯤꯂꯥꯛꯑꯣ ꯑꯩꯈꯣꯏꯗ ꯉꯥ ꯌꯥꯝ ꯂꯩꯌꯦ
ꯑꯣ ꯂꯥꯛꯀꯦ
ꯃꯔꯛꯇ
ꯑꯣ ꯀꯥꯏꯔꯣꯝꯗꯅꯣ ꯀꯣ ꯈꯪꯉꯦ ꯈꯪꯉꯦ ꯑꯗꯣ ꯀꯅꯥ ꯀꯅꯥ ꯐꯥꯕ ꯆꯠꯇꯣꯏꯕ
ꯑꯈꯣꯏꯅꯤ ꯑꯗꯨꯝ ꯆꯠꯂ ꯂꯣꯏꯔꯦꯗꯅ
ꯅꯪ ꯐꯥꯕꯗꯤ ꯍꯩꯗꯤ ꯍꯩꯕ꯭ꯔꯣꯅꯦ
ꯑꯦꯁ ꯑꯩꯕꯨ ꯐꯤꯁꯔꯃꯦꯟ ꯐꯤꯁꯔꯃꯦꯟ ꯍꯥꯏꯕꯗꯨ
ꯍꯥꯏ ꯍꯥꯏ ꯌꯥꯝ ꯃꯥꯜꯂꯤꯀꯣ
ꯏ ꯑꯈꯣꯏꯒꯨꯝꯕꯕꯨ ꯍꯥꯏꯕꯅꯤ ꯉꯥꯕꯨꯗꯤ ꯍꯩꯗ ꯐꯥꯕ ꯍꯩꯗ
ꯐꯥꯕ ꯍꯩꯒꯤꯗꯨ ꯌꯥꯝ ꯐꯥꯔꯝ
ꯑꯁ ꯑꯩꯗꯤ ꯑꯌꯨꯛꯇꯒꯤ ꯇꯨꯝ ꯇꯨꯝꯃꯒ ꯉꯁꯥꯏ ꯈꯛ ꯐꯤ ꯁꯨꯔꯒ ꯊꯝꯕꯒꯤ ꯀꯪꯒꯦꯔꯥ ꯀꯪꯉꯣꯏꯒꯦꯔꯥ
ꯅꯨꯡꯁꯥ ꯁꯥꯔꯗꯤ ꯀꯪꯅꯤꯍꯦ
ꯑꯗꯨ ꯑꯣꯏꯗꯤ ꯑꯩꯅ ꯉꯁꯥꯏꯁꯨ ꯑꯩꯅ ꯃꯨꯛ ꯇꯨꯝꯃꯒ ꯂꯩꯕꯀꯣ
ꯑꯝ
ꯇꯟꯕ
ꯑꯝ
ꯏꯃꯥꯟꯅꯕꯤꯁꯤꯡ ꯐꯣꯟ ꯇꯧꯁꯤ ꯍꯥꯏꯕ ꯑꯩꯅ ꯇꯟꯕ
ꯃꯔꯛꯇꯗꯤ ꯌꯥꯝ ꯇꯟꯕ ꯌꯥꯎꯋꯦꯕꯀꯣ
ꯍꯣ ꯍꯣꯏ ꯅꯨꯄꯤꯅ ꯈꯔ ꯅꯨꯄꯤꯅ ꯇꯟꯕꯁꯦ ꯄꯛꯇꯦ ꯍꯥꯏꯅꯦ
ꯄꯥꯛꯄ꯭ꯔꯥ ꯄꯛꯇꯕ꯭ꯔꯥ ꯈꯪꯗꯦ ꯃꯤꯅꯦ ꯀꯔꯤꯔꯣ ꯑꯩꯈꯣꯏꯁꯨ
ꯃꯤ ꯈꯔꯅ ꯍꯥꯏꯕꯗꯨꯗ ꯍꯥꯏꯕ ꯋꯥꯅꯤꯗ ꯑꯩꯅꯗꯤ ꯍꯥꯏꯕ ꯅꯠꯇꯦꯀꯣ
ꯅꯪ